ꯍꯂꯣ ꯍꯜꯂꯣ ꯄꯨꯅ
ꯑꯥ ꯍꯜꯂꯣ
ꯑꯠꯆꯥ ꯑꯩꯒꯤ ꯃꯈꯣꯟ ꯇꯥꯕ꯭ꯔꯣ
ꯇꯥꯏꯌꯦ ꯇꯥꯏꯌꯦꯦ ꯅꯅꯤ ꯇꯥꯕ꯭ꯔꯥ
ꯑꯩ ꯉꯁꯥꯏꯗꯤ ꯇꯥꯗꯦ ꯍꯧꯖꯤꯛꯇꯤ ꯐꯖꯅ ꯇꯥꯔꯦ
ꯑꯣꯀꯦ ꯑꯣꯀꯦ
ꯀꯥꯏ ꯊꯧꯔ ꯀꯦ ꯍꯥ
ꯆꯥꯛ ꯆꯥꯊꯄꯇ ꯉꯥꯏꯔꯤ
ꯀꯔꯤ ꯃꯊꯦ ꯆꯒꯦ
ꯑꯦ ꯏꯁꯀ꯭ꯋꯥꯁ ꯑꯗꯨꯒ ꯁꯣꯏꯕꯨꯝ ꯎꯁꯣꯏ
ꯏꯁꯀꯁꯟ ꯏꯁꯀꯁꯀꯤ ꯁꯤꯖꯟꯅꯤꯅꯦ ꯍꯣꯏ ꯑꯩꯁꯨ ꯆꯥꯔꯦ
ꯎꯝ ꯀꯔꯤꯃꯤꯊꯦꯅꯣ
ꯑꯩꯗꯣ ꯉꯁꯤꯗꯣ ꯑꯂꯨꯒ ꯔꯦꯗꯤꯁꯀꯣ
ꯑꯣ
ꯑꯗꯨꯒ ꯕꯤꯟꯁꯀꯤ ꯃꯅꯥ ꯑꯗꯨ ꯇꯥꯏ
ꯀꯝ ꯀꯨꯏꯔꯦ ꯁꯤ ꯌꯣꯕ
ꯀꯨꯏꯔꯦꯗ ꯑꯩꯗꯤ ꯁꯤꯗ ꯌꯧꯗꯤ ꯐꯥꯔꯁ ꯐꯥꯔꯁ ꯅꯠꯇꯦ ꯑꯩ ꯑꯩꯈꯣꯏ ꯒ꯭ꯔꯨꯞꯇ ꯍꯧꯖꯤꯛꯇꯤ ꯃꯤ ꯈꯔ ꯌꯥꯝꯈ꯭ꯔꯦ ꯑꯩꯗꯤ ꯒ꯭ꯔꯨꯞꯇ ꯌꯧꯕꯗꯣ ꯐꯥꯔꯁ ꯁꯦꯀꯦꯟꯗ ꯌꯧꯕꯅꯦ ꯍꯥꯏꯗꯤ ꯉꯟꯟꯅ ꯌꯧꯔꯦ
ꯑꯣ ꯑꯗꯨ ꯑꯗꯨꯗꯤ ꯄꯩꯁꯥ ꯇꯝꯃꯤꯗꯣ ꯌꯧꯔꯤꯅꯦ
ꯌꯥꯎꯔꯦ ꯍꯥꯏ ꯇꯥꯔꯦ ꯍꯣꯏ ꯌꯥꯎꯔꯦ
ꯑꯣ ꯌꯥꯝꯔꯝ ꯐꯩꯅꯦ ꯑꯗꯨ ꯐꯪꯅꯤ ꯐꯪꯉꯦꯀꯣ ꯑꯁꯦꯡꯕ
ꯈꯪꯉꯦ ꯔꯤꯒꯨꯂꯔ ꯑꯣꯏꯗꯕ ꯍꯥꯏꯗꯤꯀꯣ
ꯑꯣ
ꯔꯤꯒꯨꯂꯔ ꯑꯣꯏꯅ ꯐꯖꯅ ꯋꯥꯔꯤ ꯁꯥꯗꯕ ꯑꯗꯨꯒꯤꯅꯦ ꯑꯩꯗꯤ ꯑꯩꯗꯤ ꯐꯪꯕꯗꯤ ꯐꯪꯉꯦ ꯔꯤꯒꯨꯂꯔ ꯑꯣꯏꯅ ꯋꯥꯔꯤ ꯁꯥꯗꯣꯏꯒꯤꯅꯤ ꯑꯗꯤ ꯑꯦꯛꯁꯄꯤꯔꯤꯌꯦꯟꯁ ꯂꯩꯌꯦꯦ
ꯑꯗꯨꯗ ꯀꯃꯥꯏ ꯇꯕ꯭ꯔꯅꯦ ꯅꯣꯃꯤ ꯅꯃꯗ ꯀꯣꯛ ꯀꯦꯔꯥꯎ ꯇꯧꯕ ꯌꯥꯕ꯭ꯔꯥ ꯑꯁꯤ ꯀꯣꯛ ꯈꯛꯇ ꯅꯠꯇ꯭ꯔꯥ ꯑꯁꯤ ꯇꯧ ꯇꯧꯕꯁꯦ
ꯀꯣ ꯁ ꯇꯧꯕ ꯌꯥꯏ ꯑꯗꯨꯒ ꯔꯤꯁꯤꯞꯁꯨ ꯇꯧꯕ ꯌꯥꯋꯀꯣ ꯑꯩꯅ ꯐꯣꯟ ꯇꯧꯔꯛꯑꯗꯤ ꯅꯪꯁꯨ ꯔꯤꯁꯤꯞ ꯇꯧꯕꯤ ꯌꯥꯏꯕꯀꯣ ꯍꯧꯖꯤꯛ ꯅꯪꯅ ꯑꯩꯉꯣꯟꯗ ꯇꯧꯔꯛꯄꯒꯨꯝꯅꯀꯣ ꯑꯗꯨ ꯅꯪ ꯐꯣꯟ ꯇꯧ ꯇꯧꯕꯗꯣ ꯊꯥꯔꯇꯤꯅꯦꯕꯀꯣ ꯊꯥꯔꯇꯤ ꯃꯤꯉꯣꯟꯗ ꯀꯨꯟ ꯇꯧꯔꯛꯄ ꯌꯥꯏꯕꯀꯣ ꯅꯪꯀꯣ ꯑꯗꯨ ꯅꯨꯃꯤꯠꯇꯨꯗ ꯅꯨꯃꯤꯠ ꯃꯗꯁꯨ ꯅꯍꯥꯟ ꯂꯣꯏꯕ ꯌꯥꯏꯕꯀꯣ
ꯑꯣ ꯊꯥꯔꯇꯤꯗ
ꯍ ꯊꯥꯔꯇꯤꯗꯣ ꯍꯣꯏ ꯊꯥꯔꯇꯤꯗꯣ ꯅꯪ ꯅꯨꯃꯤꯠ ꯑꯃꯗ ꯂꯣꯏ ꯌꯥꯏꯕ ꯑꯗꯨꯒ ꯊꯨ ꯃꯤꯅꯤꯠ ꯋꯥꯔꯤ ꯁꯥꯗꯅꯦꯕꯀꯣ ꯃꯤ ꯑꯃꯗ ꯑꯗꯨ ꯁꯥꯕ ꯂꯣꯏꯔꯒ ꯍꯣꯏ
ꯏꯕꯥꯅꯤ ꯁꯥ ꯁꯥꯔꯤꯉꯩꯗ ꯅꯪ ꯑꯩꯣꯟ ꯇꯥꯗ꯭ꯔꯦ ꯋꯥꯔꯤꯕꯨꯀꯣ ꯑꯗꯨ ꯀꯃꯥꯏꯅ ꯇꯧꯅꯤ
ꯑꯗꯨꯗꯤ ꯌꯥꯗꯦ ꯑꯗꯨꯗꯤ ꯅꯪꯉꯣꯟꯗꯔ ꯑꯩꯉꯣꯟꯗꯔ ꯄ꯭ꯔꯣꯕ꯭ꯂꯦꯝ ꯑꯃꯗꯤ ꯂꯩꯔꯦ ꯕꯤꯔꯥ ꯑꯃꯗꯤꯀꯣ ꯅꯦꯠ ꯀ ꯄꯣꯕ꯭ꯂꯦꯝ ꯔ ꯅꯠꯇ꯭ꯔ ꯍꯌꯥ ꯑꯃꯗꯤ ꯕꯤꯔꯥ ꯂꯩꯔꯕꯅꯤ ꯑꯗꯨꯒꯤꯅꯤ
ꯑꯣ
ꯍ ꯃ ꯌꯦꯕꯨ ꯅꯪꯗꯦ
ꯐꯕꯣꯗꯤ ꯌꯦꯉ
ꯉꯔꯥꯡꯗꯤ ꯌꯦꯡꯕ꯭ꯔꯣ
ꯉꯔꯥꯡꯗꯤ ꯌꯦꯡꯗ꯭ꯔꯦ ꯑꯩ ꯅꯍꯥꯟ ꯑꯥꯔꯖꯦꯟꯇꯤꯅꯥꯒꯤ ꯌꯦꯡꯕ ꯑꯗꯨ ꯇꯨꯡꯗ
ꯏꯖꯤꯞꯒ ꯏꯖꯤꯞꯒ ꯑꯁꯇ꯭ꯔꯦꯂꯤꯌꯥ ꯁꯥꯟꯅꯕ ꯀꯣ ꯃꯕꯥꯅꯤꯒꯤ ꯌ ꯏꯪꯁ ꯑꯗꯨꯒ ꯄꯨꯡ ꯑꯍꯨꯝ ꯃꯈꯥꯏꯗ ꯑꯃꯨꯛꯈ ꯑꯥꯔꯖꯦꯟꯇꯤꯅꯥ ꯌꯦꯡꯕꯨꯅꯦꯕ
ꯑꯔꯖꯦꯟꯇꯤꯅꯥꯒ ꯑ ꯃꯣꯏ ꯁꯅꯕꯣ ꯃꯦꯁ ꯑꯗꯨꯣ ꯐꯖꯩꯅꯦ
ꯗꯨꯀꯣ
ꯍꯣꯏ ꯃꯣꯏ ꯑꯅꯤ ꯁꯥꯟꯅꯕꯗꯣ ꯑꯁ
ꯄꯦꯜꯂꯦ ꯑꯗꯣ ꯀꯕ ꯔꯗꯦꯁꯤ ꯐꯥꯔꯁ ꯇꯥꯏꯝ ꯋꯥꯔꯜ ꯀꯞ ꯀ꯭ꯋꯥꯂꯤꯐꯥꯏ ꯇꯧꯕꯅꯦ ꯍꯥꯏꯔꯁꯨ ꯃꯁꯤꯣꯏ ꯄꯔꯐꯣꯔꯃꯦꯟꯁ ꯑꯗꯨꯝ ꯌꯥꯏꯅꯦ
ꯄꯔꯐꯣꯔꯃꯦꯟꯁꯁꯦ ꯌꯥꯏ ꯃꯣꯏꯁꯦ ꯑꯩꯈꯣꯏ ꯖ ꯃꯣꯏ ꯃꯣꯏ ꯌꯥꯏ ꯌꯥꯏ ꯍꯣꯏ ꯎ ꯍꯟꯗꯛꯁꯨ ꯈꯔꯞꯅꯅꯤ ꯈꯔ ꯗꯥꯎ ꯌꯥꯗꯣꯏ ꯃꯔꯦ ꯂꯥꯁ ꯑꯋꯥꯔꯗ ꯑꯥꯔꯖꯦꯟꯇꯤꯅꯥꯈꯣꯏꯅ ꯈꯔꯗꯥꯎ ꯐꯃ ꯂꯩꯅꯦ ꯃꯣꯏꯅ ꯉꯥꯇ꯭ꯔꯦꯅꯦ
ꯑꯥꯔꯖꯦꯟꯇꯤꯅꯥꯗ ꯆꯠꯄꯅꯤꯅ ꯈꯕꯣ ꯕꯥꯔꯗꯦꯕꯨꯗꯤ ꯆꯠꯇꯕꯅꯦ ꯑ ꯑꯗꯨꯅꯤꯅꯍꯦꯛ ꯁꯤꯈ꯭ꯔꯗꯤ ꯑꯗꯨꯝ ꯑꯞꯁꯤ ꯌꯦꯡꯗ꯭ꯔꯦꯅꯦ ꯑꯩꯗꯤ
ꯑꯔ ꯅ ꯍꯦ ꯁꯤꯗꯤ ꯅꯪꯗꯤ ꯋ ꯂꯣꯏꯔꯦꯕ ꯑꯗꯨꯗꯤ ꯑꯗꯨꯗꯤ ꯐꯨꯜ ꯁꯞꯄꯣꯔꯠꯅꯤꯅꯦ ꯅꯪꯁꯦ
ꯁꯤꯒꯦ ꯁꯤꯁꯤꯅꯣ ꯍꯤꯡꯒꯦ ꯍꯤꯡꯁꯨꯅꯣ ꯇꯧꯒꯦ ꯍꯥꯏꯔꯤꯗꯤ
ꯑ ꯑꯣ ꯐꯖꯩꯗ ꯃꯣꯏꯁꯨ ꯗꯥꯎꯁꯨ ꯌꯥꯏ ꯑꯗꯨ ꯐꯖꯅꯁꯨ ꯁꯥꯟꯅꯩꯗ
ꯅꯨꯡꯁꯤꯕ ꯍꯥꯏꯕꯗꯤꯀꯣ ꯑꯥꯔꯖꯦꯟꯇꯤꯅꯥꯁꯤ ꯃꯦꯁꯤꯁꯤ ꯍꯟꯗꯛꯁꯤ ꯂꯥꯁꯅꯤꯅ
ꯑꯥ
ꯑꯍ
ꯃꯥꯅꯦ ꯃꯥꯅꯦ ꯃꯥꯅꯦ ꯃꯥꯅꯦ
ꯑꯩꯗꯤ ꯍꯥꯏꯗꯤ
ꯑꯥ
ꯍꯜꯂꯣ
ꯑꯥ ꯇꯥꯏꯥ
ꯍꯜꯂꯣ
ꯑꯣ
ꯎ ꯥ ꯅꯦꯠꯇꯣ ꯈꯔ ꯕꯦꯔꯥ ꯂꯩ ꯃꯥꯜꯂꯦ ꯑꯃ ꯑꯃꯗꯤ ꯐꯖꯅ ꯇꯥꯗꯕꯀꯣ
ꯎꯝ
ꯍꯧꯖꯤꯛꯇꯤ ꯌꯥꯔꯦ ꯐꯖꯅ ꯌꯥꯔꯦ
ꯑꯩꯉꯣꯟꯗ ꯒꯤ ꯑꯣꯏꯔ ꯃꯅꯤ
ꯑꯣ ꯑꯩꯒꯤꯗꯤ ꯍꯧꯖꯤꯛꯇꯤ ꯅꯦꯗꯤ ꯅꯨꯡꯉꯥꯏꯌꯦꯕ ꯑꯩꯗꯤ ꯐ꯭ꯔꯥꯟꯁ ꯈꯣꯏꯕꯨ ꯁꯞꯄꯣꯔꯠ ꯇꯧꯋꯦ
ꯑꯣꯏꯗꯨꯏ ꯃꯥꯜꯂꯦꯕ ꯅꯣꯏꯗꯤ ꯑꯗ ꯑꯗꯨꯗꯤ ꯆꯥꯟꯁ ꯌꯥꯝ ꯂꯩꯔꯤꯅꯦ
ꯑꯥ
ꯕꯄꯦꯗꯤ ꯃꯥ ꯐꯤꯐꯥꯁꯦ
ꯑꯥ
ꯐꯣꯔ ꯇꯥꯏꯝꯁ ꯊ꯭ꯔꯤ ꯇꯥꯏꯝꯁ ꯊ꯭ꯔꯤ ꯇꯥꯏꯝꯁ ꯁꯥꯟꯅꯕ ꯌꯥꯈꯤꯅꯤꯅ
ꯃꯥꯅꯦ ꯃꯥꯅꯦ
ꯎꯝ ꯏ ꯂ ꯂꯤꯡꯥꯔ
ꯐ꯭ꯔꯥꯟꯁ ꯈꯣꯏꯒꯤ ꯑꯥ ꯐ꯭ꯔꯥꯟꯁ ꯈꯣꯏꯁꯨ ꯐꯖꯩꯅꯦꯀꯣ
ꯐꯖꯩ ꯐ꯭ꯔꯥꯟꯁ ꯐꯖꯩ ꯌꯦꯡꯑ ꯑꯗꯨꯝ ꯌꯥꯏꯌꯦ
ꯍꯣꯏ ꯃꯣꯏꯁꯨ ꯌꯦꯡꯕ ꯅꯨꯡꯉꯥꯏꯌꯦ ꯏꯁꯄꯑꯣꯟ ꯈꯣꯏꯒꯤꯁꯨ ꯌꯦꯡꯕ ꯅꯨꯡꯉꯥꯏꯌꯦ
ꯑꯗꯨ ꯏꯁꯄꯦꯟ ꯈꯣꯏꯒꯤ ꯄꯥꯁꯤꯡꯁꯤ ꯍꯟꯗꯛꯁꯤ ꯌꯥꯝ ꯇꯞꯈ꯭ꯔꯦꯅꯦ ꯅꯍꯥꯟꯒ ꯃꯥꯟꯅꯗ꯭ꯔꯦꯅꯦ
ꯑꯣ
ꯅꯍꯥꯟ ꯇꯨꯊꯥꯎꯖꯟꯁꯤꯛ ꯒꯨꯝꯕ ꯑꯗꯨ ꯃꯇꯝꯗꯗꯤ ꯃꯣꯏꯁꯤ ꯄꯥꯁꯤꯡꯁꯤ ꯌꯥꯝ ꯐꯖꯅ ꯇꯧꯋꯦꯕ
ꯑꯣ ꯑꯆꯥ ꯑꯆꯥ ꯍꯣꯏ ꯑꯣ ꯌꯥꯝ ꯎꯝ ꯍꯟꯗꯛ ꯨ ꯌꯥꯔꯤꯌꯦ ꯃꯣꯏꯁꯦ
ꯎꯝ ꯃꯣꯏꯒꯤ ꯀꯣꯆꯇꯨ ꯍꯥꯅꯨꯕ ꯑꯃꯅ ꯇꯧꯕꯅꯤꯅꯦ ꯃꯣꯏ ꯐ꯭ꯔ ꯏꯁꯄꯦꯟꯒꯤꯗꯣ ꯃꯁꯤꯁꯤ ꯔꯤꯇꯥꯥꯌꯔ ꯂꯧꯈꯔ꯭ꯦ
ꯑꯣ ꯋꯦꯊꯔ ꯀꯃꯥꯏꯅ ꯂꯩꯔꯤꯒꯦ ꯅꯣꯏꯔꯣꯝꯗ ꯍꯧꯖꯤꯛꯁꯦ
ꯅꯣꯡ ꯆꯨꯗꯦ ꯑꯗꯨꯝ ꯅꯨꯡꯉꯥꯏ ꯂꯩ ꯅꯨꯡꯁꯤꯗꯤ ꯁꯤꯠꯂꯤ ꯅꯣꯡ ꯆꯨꯗꯎ ꯅꯨꯡꯁꯤꯗꯤ ꯁꯤꯂ
ꯁꯥꯠꯔꯣ ꯅꯣꯏꯔꯣꯝ ꯍꯥꯑꯣꯀꯤꯛ ꯁꯦ
ꯁꯥꯏꯅꯦ ꯅꯣꯡ ꯑꯗꯨꯒꯤ ꯅꯣꯡ ꯆꯨ ꯍꯥꯏꯕꯅꯦ ꯑꯩꯗꯤ
ꯑꯩ ꯁꯤꯗꯗꯤ ꯐꯖꯅ ꯁꯥꯔꯦꯍꯦ ꯀꯥꯏꯗꯒꯦ ꯁꯤꯗꯤ
ꯑꯥ
ꯄꯣꯡꯁꯤ ꯁꯣ ꯅꯨꯡꯁꯤꯠꯁꯨ ꯂꯥꯛꯗꯦꯅꯦ ꯍꯧꯖꯤꯛꯁꯦ ꯄꯨꯔꯥ ꯑꯁꯇꯦꯕꯣꯜꯗ ꯂꯩꯔꯦꯅꯦ
ꯑꯣ ꯑꯗꯨ ꯂꯁꯥ ꯊꯣꯛꯄ꯭ꯔꯥ
ꯐꯖꯅ ꯊꯧꯋꯦ ꯍꯧꯖꯤꯛ ꯍꯧꯗꯣ ꯐꯦꯟꯁꯨ ꯊꯥꯗꯕꯩ ꯌꯥꯗꯕ ꯂ ꯂꯥꯏꯁꯨ ꯂꯥꯛꯇꯦꯅꯦ ꯍꯧꯖꯤꯛꯁꯦ ꯑꯩꯗꯤ ꯃꯄꯥꯟꯗ ꯂꯩꯕꯅꯦ ꯍꯣꯏ ꯅꯨꯡꯁꯤꯠ ꯈꯔ ꯊꯥꯎꯕꯅꯦ
ꯑꯣ ꯁꯤꯂꯑꯣꯡ ꯑꯣꯝꯗꯤ ꯅꯣꯡ ꯅꯨꯡꯉꯥꯏꯕꯅꯤꯅ ꯅꯨꯡꯉꯥꯏꯒꯅꯤꯅꯦ ꯍꯟꯗꯛꯀꯨꯝꯕ ꯃꯇꯥꯡꯁꯤꯀꯣ ꯆꯤꯡꯗ ꯂꯩꯕꯅ ꯐꯩꯌꯦ
ꯉꯁꯤꯒꯤꯗꯤ ꯌꯦꯡꯒꯦꯔꯣꯐꯣꯏꯕꯣ
ꯄꯨꯡ ꯀꯌꯥ ꯀꯌꯥꯗ ꯂꯩꯕ꯭ꯔꯥ ꯀꯅꯥ ꯀꯅꯥ ꯂꯩꯕ꯭ꯔꯥ ꯈꯪꯗ꯭ꯔꯤꯅꯣ ꯑꯞꯗꯦꯠ ꯇꯧꯕꯤꯌꯨꯅꯦ
ꯃꯇꯝꯅ ꯌꯥꯗꯤ ꯌꯦꯡꯉꯒꯅꯤ ꯇꯥꯗꯦ ꯍꯜꯂꯣ
ꯍꯜꯂꯣ
ꯑꯩꯗꯤ ꯇꯥꯏꯌꯦ ꯑꯩꯗꯤ ꯇꯌꯦ ꯇꯥꯕꯔꯣ ꯇꯥꯏꯌꯦ ꯇꯥꯏꯌꯦ ꯇꯥꯗꯦ